ꯎꯝ
ꯐꯔꯛ ꯇꯥꯔꯦ ꯏꯅꯦ ꯑꯃꯨꯛ
ꯀꯩ ꯊꯕꯛ ꯇꯧꯔꯤꯅꯣ
ꯇꯦꯛ ꯀꯣꯜ ꯇꯧꯔꯛꯀꯦ ꯍꯥꯏꯔꯒ ꯑꯁꯤꯗ ꯀꯩꯅꯣ ꯎꯝ ꯌꯨꯝ ꯁꯥꯕꯒꯤꯀꯣ ꯃꯣꯏꯒꯤꯃꯩ ꯆꯤꯟ ꯃꯈꯣꯟꯗꯣ ꯌꯥꯝ ꯀꯞꯂꯛꯄ ꯍꯧꯖꯤꯛꯇꯤ ꯑꯃꯨꯛ ꯇꯣꯛꯈ꯭ꯔꯦ ꯀꯩꯗꯧꯔꯤꯒꯦ ꯅꯪꯗꯤ
ꯑꯩ ꯖꯣꯕ ꯀꯥꯔꯗ ꯆꯠꯂꯤꯌꯦ ꯑꯗꯣ ꯂꯟꯁ ꯂꯣꯏꯔꯒ ꯑꯗꯨꯝ ꯔꯦꯁ ꯇꯧꯔꯒ ꯂꯩ
ꯑꯣ ꯏꯁ ꯉꯜꯂꯦꯅ
ꯂꯟꯁꯤ ꯌꯥꯝ ꯉꯟꯕꯅꯦ ꯑꯩꯈꯣꯏ ꯑꯗꯨꯝ ꯀꯋꯥꯇꯔ ꯃꯤꯁꯤꯡꯗꯣ ꯆꯥꯔꯁꯤ ꯆꯥꯔꯁꯤ ꯍꯥꯏꯔꯒꯀꯣ ꯑꯗꯨꯝ ꯉꯟꯅ ꯆꯥꯕꯅꯦ ꯈꯣꯏ
ꯆꯥꯕ ꯂꯣꯏꯔꯦ ꯍꯧꯖꯤꯛꯇꯤ
ꯆꯥꯕ ꯂꯣꯏꯔꯦ
ꯎꯝ ꯑꯁ ꯑꯩꯈꯣꯏꯗꯁꯨ ꯌꯨꯝ ꯁꯥꯕ ꯀꯩꯀꯥ ꯃꯈꯣꯟ ꯀꯩꯀꯥꯗꯣ ꯌꯥꯝ ꯇꯥꯏꯕꯗꯨꯒꯤ
ꯑ ꯎꯝ ꯅꯥꯀꯣꯡꯁꯦ ꯌꯥꯝ ꯋꯥꯕꯅꯦ ꯑꯗꯨꯨꯝ ꯁꯨ
ꯑꯗꯨꯅꯦ ꯅꯣꯡꯁꯥ ꯉꯁꯤꯗꯤ ꯈꯔ ꯏꯪꯕꯒꯤ ꯐꯔꯦ ꯎ ꯑ ꯁꯥꯕꯅ ꯁꯥꯕ ꯁꯥꯔꯒ ꯂꯩꯔꯤꯀꯥꯟꯗ ꯑꯃꯨꯛ ꯇꯦ ꯇꯧꯔꯛꯑꯅꯤꯀꯣ ꯌꯥꯗꯦꯕ
ꯀꯩ ꯌꯦꯟꯁꯥꯡ ꯆꯥꯔꯒꯦ ꯅꯣꯏ ꯅꯕꯥꯅꯤꯗ ꯑꯣ ꯑꯩ ꯆꯥ ꯌꯦꯟꯁꯥꯡ ꯂꯣꯏꯔꯒ ꯑꯃꯨꯛ ꯇꯨꯝꯕꯔꯣꯅ ꯈꯟꯕ
ꯅꯠꯇꯦꯗ ꯇꯨꯝꯗꯤ ꯇꯨꯝꯗꯦ ꯑꯗꯣ ꯀꯩꯅꯣ ꯍꯤꯞꯄꯒ ꯑꯗꯨꯝ ꯂꯩꯕ
ꯎꯝ ꯀ꯭ꯂꯥꯁ ꯆꯠꯊꯣꯛꯈꯤꯕ꯭ꯔꯥ ꯅꯆꯟꯅꯨꯄꯤꯗꯤ
ꯕꯥꯔꯗꯦ ꯑꯣꯏꯕꯒꯤ ꯃ ꯔꯣꯞ ꯁ ꯁꯤꯁꯤꯡꯒꯥꯄꯨꯔ ꯃ ꯆ ꯀꯦ ꯀ꯭ꯂꯥꯁ ꯆꯠꯂꯣꯏ ꯍꯥꯏꯕ ꯎꯝ
ꯍꯦꯄꯤ ꯕꯥꯔꯠꯗꯦ ꯋꯤꯁ ꯄꯤꯕꯤꯔꯝꯃꯣ ꯅꯆꯟ ꯅꯨꯄꯤꯗꯣ ꯑꯗꯨꯗꯤ
ꯍꯣꯏ ꯄꯤꯕꯤꯔꯝꯒꯦ ꯑꯗꯨꯅꯤ ꯑꯩꯅ ꯄꯩꯁꯥ ꯄꯤꯔꯒꯦ ꯍꯥꯏꯕ ꯆꯥꯃꯉꯥ ꯄꯤꯔꯒꯦ ꯀꯦꯛꯒꯨꯝꯕ ꯀꯦꯛ ꯂꯩꯔꯣ ꯑꯗꯨꯒ ꯍꯣꯔꯦꯟ ꯌꯦꯟꯖꯥꯡ ꯆꯥꯅꯕ ꯑꯃꯨꯛ ꯄꯤꯔꯒꯦ ꯌꯦꯟꯖꯥꯡꯒꯤꯗꯤ ꯑꯃꯨꯛ ꯍꯧꯖꯤꯛ ꯑꯁꯤꯗ ꯑꯃꯨꯛ ꯆꯥꯔꯅꯤ ꯑꯗꯨꯅ ꯃꯔꯨꯞꯀ ꯃꯥꯥ ꯃꯔꯨꯞꯁꯤꯡꯒ ꯆꯥꯅꯕ ꯆꯥꯃꯉꯥ ꯀꯦꯛꯀ ꯂꯧꯔꯣ ꯍꯥꯏꯕꯅꯦꯕ ꯑꯁ ꯄꯩꯁꯥ ꯄꯤꯒꯅ ꯄꯤꯒꯅ ꯄꯤꯒꯅ ꯍꯥꯏꯕ ꯃꯥ ꯑꯗ ꯑꯩꯈꯣꯏ ꯀꯩꯅꯣ ꯑ ꯦꯟ ꯃꯔꯤꯟ ꯀꯩꯀꯥꯗꯣ ꯑꯗꯨꯗ ꯑꯣꯏꯅ ꯆꯥꯈꯤꯅꯤ ꯑꯁꯤꯅꯦꯕ ꯑꯗꯨꯗꯤ ꯍꯣꯡꯉꯦꯕ
ꯑꯣ
ꯍꯣꯡꯉ ꯍꯣꯡꯁꯨ ꯍꯣꯡꯉꯦ ꯑꯗꯨꯒ ꯌꯥꯝꯅꯁꯨ ꯄꯤꯌꯦꯕ ꯑꯗꯨꯒꯤ
ꯌꯥꯝ ꯅꯨꯡꯉꯥꯏꯅ ꯅꯪꯒꯤ ꯏꯁꯄꯦꯁꯜ ꯂꯩ ꯃꯥꯜꯂꯦ ꯍꯦ ꯅꯨꯆ ꯅꯨꯄꯤꯕꯨꯁꯨ ꯌꯥꯝ ꯅꯨꯡꯁꯤꯕ ꯃꯥꯜꯂꯦ
ꯅꯠꯇꯦꯗ ꯑꯩꯒꯤ ꯑꯩꯒꯤ ꯕꯥꯔꯗꯦ ꯑꯗꯨꯗꯩꯗꯁꯨ ꯆꯥꯕꯅꯤꯅ ꯃꯥꯒꯤ ꯕꯥꯔꯗꯦꯗ ꯆꯥꯗ꯭ꯔꯗꯤ ꯑꯁꯤꯗꯤ ꯌꯥꯔꯣꯏꯗꯅ ꯑ
ꯃꯥꯁꯨ ꯑꯗꯨꯝ ꯀ꯭ꯂꯥꯁꯇ ꯔꯤꯒꯨꯂꯔ ꯑꯣꯏꯅ ꯆꯪ ꯄ꯭ꯔꯃꯥꯗ
ꯎꯗꯤꯒꯤ ꯆꯠꯂꯤꯅꯦ
ꯑꯣ ꯀꯩ ꯀꯩ ꯁꯦꯀꯦꯟꯗꯔꯤꯗ
ꯇꯝꯐꯥꯥꯁꯅꯥꯗ ꯎꯝ
ꯀꯔꯦꯄ ꯊ
ꯇꯤꯖꯤꯗ ꯇꯝꯃꯤꯅꯦ ꯑꯁ ꯑꯩꯒꯤ ꯀꯩꯅꯣ ꯆꯤꯟꯗ ꯃꯇꯥꯏꯗ ꯀꯩꯅꯣ ꯊꯣꯛꯂꯛꯄꯗꯣ ꯉꯔꯥꯡꯗꯒꯤ ꯑꯩꯅꯒꯠ ꯆꯠꯄꯗꯨꯒꯤ ꯈꯨꯠ ꯄꯤꯕꯅꯦꯕ
ꯎꯝ ꯀꯩꯅꯩꯅꯣ ꯄꯤꯝꯄꯜꯁ ꯑꯗꯨ ꯈ ꯀꯩꯅꯣꯣ ꯈꯂꯗꯤ ꯌꯥꯝ ꯊꯣꯛꯄꯅꯤꯗ
ꯑꯗꯨꯅꯦ ꯊꯣꯛꯄ ꯍꯧꯔꯦ ꯍꯥꯀꯠ ꯆꯥꯏꯌꯦꯕ
ꯀꯔꯤ ꯍꯗꯥꯛ ꯍꯥꯏ ꯑꯩ ꯑꯩꯒꯤꯁꯨ ꯍꯥꯏꯕꯤ ꯄꯌꯣ
ꯔꯤꯕꯣꯐ ꯂꯦꯚꯦꯟ ꯑ ꯄꯣꯐ ꯂꯦꯚꯦꯟ ꯍꯥꯏꯕꯗꯣ ꯑꯗꯨꯣ ꯆꯥꯔꯗꯤ ꯐꯩ
ꯅꯪ ꯋꯥꯆꯦꯞꯇ ꯃꯃꯤꯡꯗꯣ ꯍꯣꯔꯦꯟ ꯊꯥꯔꯛꯎꯀꯣ ꯑꯩꯁꯨ
ꯍ ꯆꯤꯟ ꯃꯥꯏꯒꯤ ꯅ ꯇꯦ ꯆꯤꯟꯒꯤꯅꯦ ꯆꯤꯟꯒꯤ ꯃꯇꯥꯏꯗ ꯀꯩꯅꯣ ꯀꯅꯔꯗꯥꯅꯥ ꯍꯦꯛ ꯍꯦꯛꯅꯥ ꯑꯗꯨꯗꯅꯥ
ꯑꯣ ꯑꯣ ꯑꯣ ꯑꯣ ꯑꯣ ꯑꯣ ꯌꯥꯔꯦ ꯑꯗꯨꯗꯤ
ꯎꯝ ꯑꯩ ꯄꯤꯝꯄꯜꯁꯀꯨꯝꯕꯗꯤ ꯊꯣꯛꯇꯦ ꯑꯗꯣ ꯀꯩꯅꯣ ꯑꯁꯤꯗꯤ ꯑꯗꯨꯝ
ꯑꯣ ꯑꯣ ꯑꯣ ꯈꯅꯤ ꯈꯅꯤꯦ ꯎꯝ ꯑꯣ ꯑꯗꯨꯒꯨꯝꯕ ꯌꯥꯝ ꯃꯥꯅꯥꯕ ꯍꯦ ꯂꯩꯕ ꯅꯨꯡꯉꯥꯏꯇꯦ ꯐ꯭ꯔꯤ ꯑꯣꯏꯗꯕꯅꯦ ꯑꯣ
ꯆꯥꯛ
ꯅꯥꯎ ꯅꯨꯄꯤꯒꯤ ꯀꯩꯅꯣ ꯁꯦꯀꯦꯟꯗ꯭ꯔꯤꯗꯣ ꯅꯨꯄꯤ ꯉ ꯇ ꯑꯣꯏꯕꯅꯤꯀꯣ
ꯑꯣ ꯅꯨꯄꯤ ꯍꯥꯥꯛꯇꯅꯦ
ꯎꯝ ꯅꯨꯡꯉꯥꯏꯗ ꯅꯨꯄꯤ ꯉꯥꯛꯇ ꯑꯣꯏꯔꯤꯁꯦ
ꯑꯥ ꯑꯗꯨꯅ ꯐꯔꯦ ꯑꯁ ꯑꯩꯁꯨ ꯍꯣꯏ ꯅꯨꯄꯤ ꯉꯥꯛꯇ ꯒꯤ ꯁ꯭ꯀꯨꯜ ꯈꯛꯇ ꯀꯥꯔꯛꯄꯒꯤ ꯌꯥꯗ꯭ꯔꯦ ꯀꯩꯅꯣ ꯅꯨ ꯄꯥ ꯌꯥꯎ ꯁꯦ ꯀꯥꯕ ꯑꯃꯨꯛ ꯇꯜꯂꯦ
ꯌꯥꯁ ꯀꯩꯅꯣ ꯅꯪꯒꯤ ꯀꯩꯅꯣꯗ ꯕꯦꯛꯒ꯭ꯔꯥꯎꯟꯗ ꯀꯣ ꯑꯁꯤ ꯌꯥꯝꯛ ꯀꯔꯤꯣꯟ ꯋꯥꯈꯣꯟ ꯌꯥꯝ ꯇꯥꯏ
ꯑ ꯅꯪꯒꯤꯁꯨ ꯇꯥꯏ꯫ ꯇꯤꯕꯤꯒꯦꯔ ꯀꯩꯅꯣ ꯇ ꯑ꯫
ꯌ‌ꯦꯡꯕ ꯍꯨꯝ꯫
ꯑꯥ ꯑꯗꯣ ꯀꯩꯅꯣ ꯑꯩꯈꯣꯏꯅꯤꯒꯤ ꯑꯥ ꯑꯥ ꯃꯈꯣꯜꯗꯤ ꯑꯗꯨꯝ ꯐꯖꯅ ꯇꯥꯏꯗꯅ꯫
ꯑꯧ꯫
ꯇꯧꯋ‌ꯦꯍꯦ ꯃꯣꯏꯁꯨ ꯎꯝ꯫ ꯇꯧꯋ‌ꯦꯍꯦ ꯃꯣꯏꯁꯨ ꯎꯝ ꯑꯗꯨꯅꯦ ꯊꯕꯛ ꯌꯥꯝ ꯀꯟꯕꯗꯣ ꯃꯣꯏꯁꯦ ꯂꯦꯞꯄ ꯌꯥꯗꯦꯕ ꯁꯟꯗꯦꯗ ꯐꯥꯎ ꯇꯧꯕꯅꯦ꯫ ꯌꯥꯗꯦꯕ꯫ ꯑꯗꯨꯒꯤꯅꯦ꯫ ꯅꯨꯡꯗꯥꯡ ꯅꯠꯇ꯭ꯔꯗꯤ ꯀꯣꯜ ꯇꯧꯕ ꯌꯥꯗ꯭ꯔꯤꯁꯦ꯫
ꯑꯣ ꯂꯥꯡ ꯂꯥꯡꯉꯗꯤꯀꯣ ꯑꯗꯨꯝ ꯈꯣꯟꯖꯦꯜꯗꯣ ꯇꯥꯗꯕ꯫ ꯀꫭ꯫ ꯅꯪ꯫ ꯀꯩ ꯏꯟꯁꯥꯡ ꯆꯥꯔꯒꯦꯅꯕꯥꯅꯤꯗꯤ꯫
ꯍꯧꯖꯤꯛ ꯀꯩꯅꯣ ꯑꯁ ꯀꯥꯡꯁꯣꯏ ꯊꯣꯡꯒꯦꯅ ꯇꯧꯔꯤꯅꯦ ꯏꯊꯟꯇꯅꯦ꯫
ꯑꯣ꯫
꯫ ꯁꯣꯏꯕꯨꯝ ꯀꯩꯅꯣ ꯑ ꯎꯝ꯫ ꯁꯣꯏꯕꯨꯝ ꯀꯩꯅꯣ ꯑꯩꯈꯣꯏꯒꯤ ꯑꯩꯈꯣꯏꯒꯤ ꯏꯁꯇꯥ ꯀꯩꯅꯣ ꯕꯣꯇꯜ ꯑꯃꯗ꯫ ꯕꯨꯃꯔꯒꯤ ꯕꯣꯇꯜꯗ ꯀꯩꯀꯥ ꯏꯁꯤꯡ ꯍꯥꯞꯄꯒ ꯇꯧꯕꯗꯣ꯫ ꯑꯗꯨꯒ ꯆꯥꯒꯦ꯫
ꯎꯝ꯫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
ꯑꯂꯨꯒ ꯆꯥꯗꯣꯏꯔ꯫
ꯎꯝ꯫ ꯉꯥ ꯀꯩꯅꯣ꯫ ꯉꯥ ꯑꯌꯥꯏꯕ ꯈꯤ꯫ ꯇꯪ ꯂꯩꯌꯦꯕ꯫
ꯑꯣ ꯑꯣ ꯑꯣ꯫
ꯄꯩꯁꯥ ꯂꯩꯇ꯭ꯔꯁꯨ ꯑꯍꯥꯎꯕꯗꯤ ꯑꯗꯨꯝ ꯆꯥꯅꯤꯡꯕ ꯌꯥꯗꯦ꯫
ꯍꯣꯏ ꯌꯥꯗ꯭ꯔꯦ ꯍꯥꯎꯇꯕꯁꯨ ꯆꯥꯕ ꯉꯝꯗ꯭ꯔꯦ꯫
ꯑꯗꯨꯅꯦ꯫
ꯎꯪꯗꯔ‌ꯦ꯫ ꯎꯝ꯫
ꯀꯞꯅꯤꯡꯉꯦꯕ ꯁꯥꯎꯅꯤꯡꯉꯦꯕ ꯍꯥꯎꯇ꯭ꯔꯗꯤ꯫
ꯍꯣꯏ꯫ ꯫ ꯉꯁꯤꯗꯤ ꯅꯪ ꯊꯣꯛꯇ꯭ꯔꯦꯀꯣ ꯊꯣꯛꯑꯔꯣꯏꯀꯣ꯫ ꯃꯄꯥꯟ ꯊꯣꯛꯑꯔꯣꯏꯕ
ꯑꯥ ꯊꯣꯛꯑꯔꯣꯏ ꯉꯁꯤꯗꯤ
ꯎꯝ ꯑꯗꯨꯝ ꯐ꯭ꯔꯤꯗ ꯑꯗꯨꯝ ꯂꯩꯔꯦ ꯍꯧꯖꯤꯛ ꯈꯛꯇ ꯍꯧꯒꯠꯄ
ꯎꯝ ꯍꯧꯖꯤꯛ ꯈꯛꯇꯅꯤ ꯍꯧꯒꯠꯄ ꯑꯗꯨꯒꯤꯅꯤ ꯊꯣꯛꯣꯡꯅꯕꯗꯤ ꯂꯩꯌꯦ ꯑꯩ ꯉꯔꯥꯡꯗꯤ ꯈꯔ ꯉꯜꯂꯦ ꯄꯨꯡ ꯑꯃ ꯍꯦꯟꯕꯗ ꯇꯨꯝꯃꯦ
ꯑꯦꯁ ꯁꯤ ꯑꯗꯨꯕꯨ ꯉꯟꯕ ꯀꯥꯏꯅ ꯀꯔꯤ ꯑꯩꯗꯤ ꯄꯨꯡ ꯇꯔꯥ ꯄꯨꯡ ꯇꯔꯥꯗ ꯑꯗꯨꯝ ꯇꯨꯝꯃꯦ ꯉꯔꯥꯡꯗꯤ ꯉꯔꯥꯡꯗꯤ ꯈꯪꯗꯦ ꯎꯒꯦꯗ꯭ꯔꯥ ꯀꯥꯎꯔꯦ ꯌꯦ ꯍꯗ꯭ꯔꯦ ꯏꯕꯥꯅꯤ ꯋꯥꯔꯤ ꯋꯥꯔꯤꯁꯕꯨꯂ ꯑꯣꯏꯔ ꯀ ꯑꯗꯨ ꯇꯃꯦ
ꯑꯣ ꯑꯩ ꯉ ꯀꯩꯅꯩꯅ ꯋꯥꯔꯤ ꯅꯠꯇꯒ ꯐꯣꯟ ꯑꯃꯨꯛ ꯌꯦꯡꯕꯒꯤꯀꯣ
ꯎꯝ ꯑꯩ ꯇꯨꯝꯅꯤꯡꯅ ꯁꯤ ꯑꯁ ꯇꯨꯝꯅꯤꯡꯃꯟꯕꯒꯤ ꯌꯥꯗ꯭ꯔꯦ ꯖꯣꯒꯥꯁꯨ ꯆꯠ ꯑꯁ ꯑꯗꯨꯝ ꯂꯝꯕꯤꯗ ꯑꯗꯨꯝ ꯆꯠꯂꯒꯦ ꯋꯥꯕꯀꯣ
ꯑꯉꯥꯡꯁꯨ ꯂꯧꯕꯅꯤꯅ ꯑꯗꯨꯒꯤꯅꯦ ꯑꯩꯁꯨ ꯌꯨꯝꯗ ꯂꯩꯔꯗꯤ ꯑꯗꯨꯝ ꯉꯟꯅꯗ
ꯇꯨꯝꯅꯤꯡꯉꯗꯤ ꯈꯥꯡꯕ ꯉꯝꯗ꯭ꯔꯦ ꯐꯣꯟ ꯐꯥꯎ ꯌꯦꯡꯅꯤꯡꯗꯕꯅꯦ ꯍꯧꯖꯤꯛꯀꯥꯟ
ꯑꯗꯨꯅ ꯌꯦꯡꯗꯦ ꯑꯗꯨꯒꯤ ꯑꯁ ꯅꯦꯠ ꯀꯩꯀꯥꯗꯣ ꯑ ꯌꯥꯝ ꯑꯁ ꯄꯥꯝꯃꯨꯑꯦꯕ
ꯑ ꯍꯣꯏ ꯄꯕ ꯃꯅꯦ ꯑ ꯑꯩꯒꯤꯗꯤ ꯑꯟꯂꯤꯃꯤꯇꯦꯠ ꯑꯣꯏꯔꯦ
ꯑꯣ
ꯌꯥꯝ ꯂꯤꯃꯤꯇꯦꯠ ꯑꯣꯏꯅ ꯍꯥꯞꯄ ꯃꯤ ꯑꯅꯤꯒꯤ ꯑꯗꯨ ꯦꯅꯤ ꯑꯁ ꯌꯦꯡꯉꯤꯗꯤ ꯑꯗꯨꯝ ꯌꯦꯡꯕ ꯌꯥꯔꯅꯤ ꯍꯣꯁꯄꯤꯇꯥꯣꯜꯁꯨ ꯃꯤ ꯑꯍꯨꯝ ꯃꯔꯤ ꯊꯥꯕ ꯌꯥꯔꯅꯤ ꯄꯤꯕ ꯌꯥꯔꯅꯤ ꯑꯗꯣ ꯐꯣꯟꯗꯤ ꯌꯥꯝ ꯁꯥꯕꯒꯤꯀꯣ ꯄꯤꯅꯤꯡꯗꯕ ꯑꯩꯅ ꯀꯔꯤꯁꯨ ꯐꯠꯇꯕꯅꯦꯕꯣ ꯍꯣꯁꯣꯔꯒꯨꯝꯕ ꯄꯤꯕꯤꯁꯦ
ꯑꯣ ꯑꯗꯨꯅꯦ ꯃꯤ ꯑꯃꯒꯤ ꯀꯅꯦꯛ ꯑꯃꯨꯛ ꯇꯧꯕꯅꯤꯅꯀ
ꯎꯝ ꯐꯣꯟꯁꯨ ꯆꯕꯒꯦ ꯃꯔ ꯑꯃ ꯔꯇ ꯑꯗꯨꯝ ꯄꯗ
ꯑꯥ ꯄꯥꯏ ꯂꯩꯥꯛꯇꯦꯗ
ꯎꯝ ꯑꯩꯗꯤ ꯊꯗ꯭ꯔꯦ ꯍꯌꯦꯡꯒꯤ ꯁꯟꯗꯦꯅꯦ ꯅꯣꯏ ꯂꯥꯏꯁꯪ ꯆꯠꯀꯗ꯭ꯔꯥ
ꯈꯪꯗꯦꯗ ꯆꯠꯀꯗ꯭ꯔꯥ ꯆꯠꯂꯣꯏꯗ꯭ꯔꯥ ꯁꯤꯅꯦ ꯈꯜꯂꯤꯁꯦ
ꯆꯠꯂꯣꯅꯦ
ꯍꯌꯦꯡꯗꯤ ꯐꯥꯗꯔꯁ ꯇꯅꯦꯀꯣ
ꯎꯝ ꯍꯌꯦꯡ ꯐꯥꯔꯨꯁꯗꯦꯅꯦ ꯆꯠꯂꯨ
ꯑ ꯄꯩꯁꯥꯁꯨ ꯂꯩꯇꯦ ꯁꯣꯠꯂꯒ ꯇꯧ ꯄꯤꯒꯦ ꯇꯧꯗꯅꯦꯅꯤ ꯑꯩꯁꯨ ꯎ
ꯂꯨꯄꯥ ꯇꯔꯥꯒꯤꯁꯨ ꯌꯥꯏꯅ ꯀꯨꯟꯒꯤꯁꯨ ꯌꯥꯏꯅꯦ ꯀꯩꯅꯣ
ꯀꯩꯁꯨ ꯀꯥꯏꯗꯦꯗ ꯑꯗꯨꯕꯨꯗꯤ ꯍꯥꯏꯕꯗꯤ ꯑꯩꯈꯣꯏꯅ ꯑꯃꯨꯛ ꯄꯤꯕꯗꯣ ꯃꯣꯏꯗꯒꯤ ꯂꯧꯔꯒ ꯑꯃꯨꯛ ꯇꯤꯕꯅꯤꯅꯀꯣ
ꯑꯣ ꯃꯣꯏꯗꯤ ꯄꯩꯁꯥ ꯇꯥꯟꯗꯕꯅꯤꯅ ꯆꯥ ꯊꯣꯛꯄꯅꯤꯅ ꯑ
ꯃꯣꯏꯗꯒꯤ ꯂꯧꯔꯒ ꯑꯃꯨꯛ ꯄꯤꯕꯅꯤꯅ
ꯎꯝ
ꯄ ꯃꯣꯏꯗꯒꯤ ꯂꯧꯔꯁꯨ ꯄꯤꯕꯗꯣ ꯑꯗꯨꯝ ꯐꯩꯌꯦ ꯐꯥꯁꯨ ꯐꯩꯌꯦ ꯑꯗꯣ ꯑꯃꯨꯛ ꯄꯩꯁꯥ ꯑꯗꯨꯒꯤ ꯄꯩꯁꯥ ꯆꯠꯈ꯭ꯔꯕꯅꯤꯅ ꯑꯃꯨꯛ ꯃꯣꯏꯗ ꯑꯃꯨꯛ ꯄꯩꯁꯥ ꯑꯃꯨꯛ ꯅꯤꯒꯅꯦꯕ
ꯇꯣꯂꯣꯞ ꯆꯥꯔꯀꯥꯟꯗ ꯇꯧꯕꯤꯔꯣ ꯑꯗꯨꯗꯤ
ꯎꯝ
ꯍꯧꯖꯤꯛꯀꯤ ꯍꯧꯖꯤꯛꯀꯤ ꯈꯤꯇꯪ ꯈꯤꯇꯪ ꯆꯪꯕꯒꯤ ꯇꯣꯂꯣꯞꯁꯦ ꯑꯩꯣꯏꯒꯤ ꯇꯣꯂꯣꯞꯁꯦ ꯁꯤꯗꯒꯤ ꯇꯧꯁꯤꯦꯔꯈꯕꯃꯤꯅꯦ ꯑꯗꯣ ꯄꯩꯁꯥ ꯆꯪꯕꯗꯣ ꯌꯥꯝꯗꯕꯅꯤꯅ
ꯆ
ꯑꯣ
ꯑꯩꯗꯣ ꯏꯊꯟꯗ ꯂꯩꯔꯒ ꯏꯟꯖꯥꯡꯗꯣ ꯌꯥꯝꯅ ꯊꯣꯡꯅꯤ ꯇꯧꯔꯤ
ꯑꯣ ꯅꯆꯅꯤ ꯄꯤꯊ ꯆꯥꯕ ꯂꯥꯛ ꯂꯥꯛꯂ ꯂꯥꯛꯔꯦ
ꯎꯝ ꯃꯣꯏ ꯆꯥꯕ ꯆꯠꯈ꯭ꯔꯅꯤ ꯆꯠꯠꯇ꯭ꯔꯦ ꯃꯥꯗꯤ
ꯃꯥꯗꯤ ꯃꯔꯨꯞ ꯌꯥꯝ ꯇꯤꯟꯅꯕ꯭ꯔꯅꯦ
ꯎꯝ ꯃꯔꯨꯞ ꯌꯥꯝꯃꯦꯕ ꯎꯝ ꯌꯥꯝꯃꯦ ꯑꯗꯨꯝ
ꯑꯦꯛꯁꯇ꯭ꯔꯣꯕꯥꯔꯠ ꯑꯣꯏꯕꯅꯤꯅꯀꯣ
ꯎꯝ
ꯃꯤ ꯈꯪꯗꯕꯁꯨ ꯄꯪ ꯄ ꯋꯥꯔꯤꯗ ꯄꯪ ꯑꯉꯥꯡꯕ ꯉꯥꯡꯉꯦꯕ
ꯑꯣ ꯑꯗꯨꯅ ꯅꯨꯡꯉꯥꯏꯕꯅꯤꯗ
ꯑꯗꯨꯗꯤ ꯅꯃ ꯉꯥꯎꯗ ꯍꯦ ꯀꯥꯏ ꯈꯟ ꯃꯤ ꯐꯥꯎꯕ ꯋꯥ ꯍꯧꯁꯦꯔ ꯈꯜ ꯈꯜꯂꯤꯜꯂꯤꯅꯦ ꯑꯁ ꯐꯔꯦ ꯑꯗꯨꯗꯤ ꯊꯝꯃꯦꯀꯣ ꯎꯝ